ꯄ꯭ꯔꯣ ꯑꯩꯁꯦ ꯅꯪꯉꯣꯟꯗ ꯑꯗꯨꯝ ꯃꯔꯤꯔꯥ ꯃꯉꯥꯔ ꯇꯧꯔꯛꯑꯒꯦ ꯅꯪꯁꯨ ꯅꯍꯥꯟ ꯑꯩꯉꯣꯟꯗ ꯇꯧꯕꯅꯤ ꯑꯗꯨꯝ ꯍꯪꯉꯒꯥ ꯂꯩꯕꯗꯨ ꯇꯜꯂꯦ
ꯌꯥꯗꯦ ꯇꯧꯔꯣꯏꯅꯦ ꯊꯧꯔꯣꯏ ꯊꯝꯒꯔꯥꯒꯦ
ꯑꯗꯨꯝ ꯃꯨꯠꯈ꯭ꯔꯗꯤ ꯑꯗꯨꯝ ꯇꯧꯔꯛꯀꯦ
ꯃꯤꯁꯤꯡꯁꯦ
ꯀꯩꯅꯣ ꯑꯁꯤ ꯅꯪꯒꯤ ꯑꯁꯤꯁꯦ ꯑꯩꯗꯣ ꯅꯪꯒꯤ ꯑꯣꯏꯕ꯭ꯔꯥ
ꯀꯔꯤꯔꯣꯕ ꯅꯪꯒꯤ ꯑꯣꯏꯕ꯭ꯔꯥ ꯍꯥꯏꯕꯁꯦ
ꯑꯁꯤ ꯑꯁꯤ ꯑꯩꯅ ꯅꯝꯕꯁꯦ ꯑꯩꯅ ꯇꯧꯔꯛꯄ
ꯑꯩꯒꯤ ꯅꯠꯇꯦ ꯃꯤꯒꯤꯅꯦ ꯅꯪ
ꯎꯝ ꯑꯩꯅ ꯅꯝꯕꯔ ꯑꯁ ꯈꯪꯕ ꯃꯥꯟꯕꯀꯣ ꯁꯦꯞ ꯇꯤ ꯇꯧꯗꯦ ꯑꯗꯨ ꯑꯩꯅ ꯈꯪꯕ ꯑꯣꯏꯕꯒꯨꯝꯅ ꯑꯁꯤꯁꯦ
ꯁꯤ ꯄꯥꯈꯪ ꯃꯁꯛ ꯐꯖꯕꯅꯤ
ꯑꯥ ꯅꯪꯁꯨ ꯐꯖꯕ ꯉꯥꯇꯥ
ꯐꯖꯕ ꯅꯠꯇ꯭ꯔꯗꯤ ꯑꯊꯤꯕ ꯍꯥꯏꯕꯤꯒ꯭ꯔꯣ
ꯐꯖꯕ ꯉꯥꯛꯇ ꯐꯖꯕꯁꯨ ꯑꯩ ꯐꯖꯕ ꯌꯥꯝ ꯄꯥꯝꯕ꯭ꯔꯣ
ꯅꯪꯕꯨ ꯅꯪꯒꯤꯗꯥꯃꯛ ꯍꯥꯏꯕꯤꯕꯅꯤꯅꯦ
ꯍꯝ
ꯑꯩꯒꯤꯗꯥꯃꯛꯇꯤ ꯌꯥꯔꯦꯗ ꯑꯩ ꯐꯖꯕ ꯄꯥꯝꯗꯦ ꯑꯊꯤꯕ ꯑꯣꯏꯅ ꯀꯣꯏꯒꯦ
ꯑꯊꯤꯕ ꯀꯣꯏꯒꯦ ꯍꯥꯏꯔꯒ ꯑꯊꯤꯕ ꯍꯥꯏꯔꯗꯤ ꯑꯃꯨꯛꯀꯥ ꯑꯊꯤꯕꯁꯨ ꯄꯥꯝꯗꯦ ꯍꯥꯏꯌꯦ
ꯑꯊꯤꯕ ꯍꯥꯏꯕꯁꯨ ꯂꯩꯗꯅ ꯌꯥꯝ ꯊꯤ ꯊꯤꯕ ꯅꯠꯇꯕ ꯃꯁꯛ ꯊꯤꯕꯁꯤꯡꯅ ꯊꯝꯃꯣꯏ ꯁꯦꯡꯕꯅꯦ ꯒꯥꯏꯅ ꯁꯤ
ꯑꯩꯗꯤ ꯊꯤꯔꯗꯤ ꯌꯥꯝ ꯅꯠꯇ꯭ꯔꯥ ꯃꯁꯛ ꯊꯤꯕ ꯍꯣꯏꯅ ꯊꯝꯃꯣꯏ ꯁꯦꯡꯕꯁꯦ
ꯑꯥ
ꯃꯣꯏꯁꯛ ꯊꯤꯕꯅꯤꯅ ꯎꯄꯥꯏ ꯂꯩꯇ꯭ꯔꯕꯤꯒꯤ ꯊꯃꯣꯏꯗ ꯁꯦꯡꯕ ꯁꯥꯔꯕꯅꯦꯕ
ꯊꯝꯃꯣꯏ ꯁꯦꯡꯕꯅꯦ ꯑꯥ ꯁꯦꯡꯗꯤ ꯁꯦꯡꯗꯕ ꯅꯠꯇ꯭ꯔꯣ
ꯍꯣꯏ ꯁꯛ ꯊꯤꯕꯒꯤ ꯎꯄꯥꯏ ꯂꯩꯇ꯭ꯔꯥꯕꯒꯤ
ꯎꯄꯥꯏ ꯂꯩꯇꯕꯒꯤ ꯁꯦꯡꯕ ꯁꯥꯕꯅꯦꯕ ꯂꯥꯁꯀꯤ ꯑꯁ ꯌꯥꯏꯅꯦ ꯑꯗꯨꯁꯨ ꯑꯗꯣ ꯃꯁꯛ ꯌꯥꯝ ꯐꯖꯕꯗꯤ ꯎꯝ ꯀꯩꯅꯣ ꯇꯧꯋꯦ ꯌꯥꯝ ꯅꯨꯄꯤꯅꯁꯨ ꯌꯥꯝ ꯄꯥꯝꯃꯦ ꯑꯗꯣ ꯑꯩ ꯇꯜꯂꯦ ꯑꯗꯨꯗꯣ
ꯑꯗꯨ ꯅꯨꯄꯤꯅ ꯌꯥꯔꯤ ꯅꯨꯄꯤꯅ ꯌꯥꯝ ꯄꯥꯝꯕꯗꯨ ꯐꯥꯕꯅꯦ ꯐꯗ꯭ꯔꯣ ꯅꯪꯒꯤ ꯅꯨꯄꯥꯗꯣ ꯃꯤꯅ ꯌꯥꯝ ꯄꯥꯝꯕꯗꯣ ꯅꯪ ꯅꯨꯡꯉꯥꯏꯇ꯭ꯔꯣꯅꯦ
ꯅꯨꯄꯤꯅ ꯌꯥꯝ ꯄꯥꯝꯕꯗ ꯅꯪ ꯅꯨꯡꯉꯥꯏꯇ꯭ꯔꯣ ꯅꯪꯒꯤ ꯅꯨꯄꯥꯗꯣ ꯃꯤꯅ ꯌꯥꯝ ꯄꯥꯝꯕꯗ ꯅꯪ ꯅꯨꯡꯉꯥꯏꯇ꯭ꯔꯣꯕ
ꯎꯝ ꯑꯩꯗꯤ ꯇꯜꯂꯦ ꯑꯩ ꯑꯩꯒ ꯑꯩꯒ ꯅꯨꯡꯁꯤꯅꯕ ꯅꯨꯄꯥꯁꯤꯡꯗꯤ ꯌꯥꯝ ꯋꯥꯒꯅꯤ ꯖꯦꯂꯁꯇꯤ ꯃꯩꯅꯦ ꯑꯩꯈꯣꯏꯗꯤ
ꯑꯁ ꯑꯗꯨꯗꯤ ꯌꯥꯔꯔꯣꯏ ꯅꯪꯗꯨꯗꯤ
ꯖꯦꯂꯁ ꯌꯥꯝ ꯀꯥꯕꯣꯗꯦ ꯑꯗꯨꯒꯤ ꯋꯥꯒꯅꯤ ꯈꯤꯇꯪꯁꯨꯀꯣ ꯑꯗꯨꯝ ꯎꯝ ꯈꯪꯗꯦ ꯀꯃꯥꯏ ꯍꯥꯏꯁꯤꯔ
ꯅꯪꯒꯤ ꯃꯑꯣꯡꯁꯤꯗꯤ ꯀꯥꯒꯗꯧꯕ ꯃꯥꯟꯗꯦꯗ ꯅꯪ ꯋꯥ ꯉꯥꯡꯉꯁꯨ ꯐ꯭ꯔꯤ ꯐ꯭ꯔꯦꯡ ꯌꯥꯝ ꯑꯣꯏꯋꯦ ꯐ꯭ꯔꯤ ꯐ꯭ꯔꯦꯡ ꯌꯥꯝ ꯑꯣꯏꯔꯒ
ꯑꯗꯨ ꯐ꯭ꯔꯤ ꯐ꯭ꯔꯦꯡ ꯑꯣꯏꯔꯒꯁꯨ ꯃꯥꯒꯤ ꯍꯥꯏꯕ ꯑꯃ ꯂꯩꯔꯗꯤ ꯑꯗꯨꯝ ꯃꯤꯗꯨ ꯑꯗꯨꯝ ꯍꯣꯡꯕꯅꯦ
ꯑꯣ ꯑꯗꯨ ꯅꯪꯅꯗꯤ ꯋꯥꯔꯤꯗꯤ ꯁꯥꯕ ꯌꯥꯕ ꯅꯨꯄꯥꯁꯤꯡꯕꯨ ꯑꯗꯨ ꯅꯨꯄꯥꯅꯗꯤ ꯅꯪꯒꯤ ꯅꯨꯞ ꯄꯥꯅꯗꯤ ꯅꯨꯄꯤꯕꯨ ꯁꯥꯕ ꯌꯥꯗꯕꯥ ꯎꯝ ꯌꯥꯏꯌꯦꯅꯦ ꯅꯪꯁꯨ
ꯑꯩꯅ ꯀꯣꯏꯅꯕ ꯂꯩꯔꯗꯤ ꯑꯇꯣꯞꯄ ꯁꯥꯟꯅꯗꯦ
ꯁꯤ ꯏꯁ ꯊꯥꯖꯥꯗꯕꯗꯣ
ꯑꯩꯒꯤ ꯂꯩꯔꯗꯤ ꯁꯅꯥꯗꯦ ꯊꯥꯖꯧꯋꯣ ꯑꯩ ꯋꯥꯆꯦꯞ ꯁꯨꯀꯣ ꯌꯥꯝ ꯑꯦꯛꯇꯤꯚ ꯑꯣꯏꯗꯕꯅꯦ ꯍꯟꯗꯛ ꯉꯥꯇ ꯑꯣꯏꯕꯅꯤꯅ
ꯌꯥꯝ ꯑꯦꯛꯇꯤꯞ ꯑꯣꯏꯌꯦꯀꯣ ꯒ꯭ꯔꯨꯞꯇꯒ
ꯎꯝ ꯍꯟꯗꯛꯇꯤ ꯎꯄꯥꯏ ꯂꯩꯇꯕꯤꯅꯤ ꯑꯁ ꯑꯩꯁꯦ ꯍꯟꯗꯛ ꯋꯥ ꯌꯥꯝ ꯉꯥꯡꯕꯒꯤ ꯑꯩꯒꯤ ꯃꯥꯏꯖꯨ ꯈꯔ ꯀꯪꯉꯤꯅꯤ ꯑꯩ ꯊꯥꯕꯤꯌꯨꯔꯥ
ꯃꯥꯏ ꯀꯪꯕꯗꯣ
ꯈꯔ ꯀꯪꯉꯦ ꯍꯥꯏꯕꯅꯦ ꯌꯥꯝ ꯀꯪꯕ ꯅꯠ
ꯑꯗꯨ ꯐꯠ ꯐꯖꯒꯅꯦꯕ
ꯀꯩꯅꯣ ꯐ꯭ꯔꯦꯟꯅꯦꯁꯨ ꯊꯥꯗꯗꯦ ꯑꯩꯗꯣ ꯀꯔꯤꯅꯣ ꯈꯪꯗ꯭ꯔꯦ
ꯃꯃꯥꯏ ꯀꯪꯔꯗꯤ ꯃꯃꯥꯏ ꯃꯃꯥꯏ ꯀꯪꯉꯥꯗꯤ ꯐꯖꯔꯅꯤ
ꯊꯥꯕꯅꯦ ꯌꯦꯡꯉꯨ
ꯌꯦꯡꯒꯦ
ꯑꯨꯏ ꯅꯪ ꯆꯠꯁꯨ ꯆꯠꯇꯦ ꯑꯉꯥꯡ ꯇꯨꯝꯕ ꯀꯥꯟꯗ ꯑꯩꯅ ꯑꯗꯨꯝ ꯅꯝꯕꯤꯕ
ꯋꯥꯟꯌꯨꯅꯤꯅꯦ ꯅꯪ ꯋꯥꯟꯚ꯭ꯌꯨꯅꯤꯅꯦ ꯅꯪ ꯄꯥꯝꯃꯤꯁꯦ ꯌꯥꯝ ꯁꯛꯀꯥꯛ ꯁꯝ ꯀꯥꯛꯄꯤ ꯏꯁ ꯁꯛꯀꯛ ꯀꯥꯛꯄꯤ ꯃꯑꯣꯡꯅꯤꯅꯦ
ꯑ ꯅꯪꯒꯤ ꯋꯥꯔꯤꯁꯤꯗꯤ ꯕꯦꯔꯥꯅꯤꯌꯦ ꯁꯛ ꯀꯥꯛꯄꯒ ꯌꯧꯈ꯭ꯔꯦꯍꯦ
ꯋꯥꯟ ꯚꯤꯌꯨ ꯋꯥꯟ ꯚꯤꯌꯨꯒꯤ ꯃꯑꯣꯡꯅꯤꯕ ꯅꯪ ꯊꯥꯔꯛꯏꯁꯦ ꯗꯥꯏꯔꯦꯛ
ꯑꯗꯨ ꯐꯠꯇ꯭ꯔꯣ ꯑꯗꯨꯝ ꯌꯦꯡꯅꯤꯡꯕ꯭ꯔꯣ ꯁꯦꯁ
ꯑꯁ ꯅꯪ ꯃꯃꯥꯏꯗꯤ ꯐꯖꯅ ꯅꯣꯏꯒ꯭ꯔꯦ ꯅꯪꯒꯤ ꯆꯤꯛꯁꯇꯣ ꯅꯪꯒꯤ ꯀꯔꯤ ꯍꯥꯏꯕꯔꯥ ꯇꯤꯝꯄꯜ ꯍꯥꯏꯕꯔꯥ
ꯎꯝ ꯐꯔꯦꯅꯦ
ꯈꯖꯥꯏꯒꯤ ꯈꯖꯥꯏꯒꯤ ꯗꯤꯝꯄꯜ ꯍꯥꯏꯕꯗꯣ
ꯎꯝ ꯈꯖꯥꯏꯒꯤ ꯈꯖꯥꯏ ꯍꯥꯏꯌꯣ ꯇꯤꯝꯄꯜꯁ ꯅꯠꯇꯦ
ꯎꯝ ꯅꯣꯏꯈ꯭ꯔꯦ ꯅꯪ
ꯐꯩꯗ ꯁꯤꯅ
ꯌꯥꯝ ꯅꯣꯏꯔꯗꯤ ꯑꯍꯟ ꯃꯥꯟꯕꯅꯤ ꯑꯍꯟꯅ ꯐꯖꯩꯗ
ꯅ ꯃꯥꯟꯕꯅꯦ ꯑꯠꯆꯥ ꯑꯍꯟꯅ ꯐꯖꯩꯒꯥꯢꯅ ꯑꯃꯨꯛꯀ
ꯑꯉꯥꯡꯗꯤ ꯄꯥꯝꯗꯦ
ꯐꯖꯔꯦ ꯅꯪꯒꯤꯗꯃꯛ ꯐꯖꯔꯗꯤ ꯌꯥꯔꯦ
ꯁꯤꯗꯤ ꯑꯉꯥꯡ ꯄꯥꯝꯗ ꯋꯥꯥꯟꯗ
ꯑꯣ ꯑꯩ ꯄꯥꯝꯃꯤꯅꯦ ꯑꯗꯨꯗꯤꯅ
ꯍꯣꯏ ꯑꯍꯟ ꯑꯣꯏꯕꯗꯣ ꯄꯥꯝꯕ
ꯐꯔꯦ ꯐꯔꯦ ꯌꯥꯔꯦꯗ ꯅꯪꯅ ꯅꯪꯅꯕꯨ ꯄꯥꯝꯃꯗꯤ ꯌꯥꯔꯦ ꯅꯪ ꯀꯔꯤ ꯇꯧꯒꯦꯔꯥ
ꯏꯁ ꯋꯥꯔꯤꯒꯗꯤ ꯋꯥꯔꯤꯒꯗꯤ ꯄꯨꯔꯥ ꯑꯥ ꯀꯩꯅꯣ ꯒ꯭ꯌꯥꯟ ꯇꯥꯕ ꯁꯥꯕꯒꯤ ꯃꯑꯣꯡꯗ ꯉꯥꯡꯉꯤ ꯑꯗꯨꯒ ꯂꯣꯠ ꯂꯣꯠ ꯅꯍꯥ ꯊꯕꯛ ꯂꯣꯟꯅꯗꯤ ꯇꯧꯔꯛꯀꯅꯤ
ꯅꯪꯅ ꯑꯩ ꯅꯨꯡꯁꯤꯅꯗꯕꯤ ꯈꯪꯗ꯭ꯔꯒ ꯅꯪ ꯀꯔꯤ ꯉꯥꯡꯕ꯭ꯔꯣ
ꯅꯨꯡꯁꯤꯅꯁꯦ ꯍꯥꯏꯔꯁꯨ ꯌꯥꯗꯦ ꯑꯗꯨꯒ ꯌꯥꯕꯩ ꯁꯥꯕꯤ ꯇꯥꯢꯞ ꯇꯧꯔꯗꯤ
ꯑꯦ ꯅꯨꯡꯁꯤꯟꯅꯔꯒ ꯂꯣꯏꯔꯦꯅꯦ ꯀꯔꯤ ꯁꯤꯟꯅꯁꯦ ꯅꯨꯡ ꯁꯤꯟꯅꯁꯦ ꯀꯔꯤꯔꯣ ꯍꯧꯖꯤꯛ ꯍꯧꯖꯤꯛꯅꯅꯨꯡ ꯁꯤꯟꯅꯗꯦ ꯍꯥꯏ ꯌꯥꯗꯦ ꯍꯥꯏꯕ ꯂꯩꯇꯦ ꯀꯨꯏꯔꯒ ꯑꯗꯨꯅ ꯁꯤꯟꯅꯔ ꯂꯣꯏꯔꯦ
ꯈꯨꯨꯏꯔꯒꯀꯣ ꯈꯨꯨꯏꯔꯒꯀꯣ
ꯎꯝ ꯀꯨꯏꯔꯒ ꯋꯥꯔꯤ ꯁꯥ ꯁꯥꯔꯒ ꯅꯨꯡꯁꯤ ꯊꯤꯅꯤꯡꯕ ꯃꯤꯗꯤ ꯑꯗꯨꯝ ꯅꯨꯡꯁꯤꯈ꯭ꯔꯅꯤ
ꯄꯥꯎꯗꯤ ꯈꯔ ꯀꯨꯏꯅ ꯐꯥꯎꯅꯈꯤꯅꯦꯕ ꯅꯠꯇ꯭ꯔꯥ
ꯐꯥꯎꯅꯅꯤꯗꯥ ꯑꯩꯗꯤ ꯅꯪꯒꯤ ꯑꯗꯨꯝ ꯊꯝꯕꯤꯒꯅꯤꯗ ꯑꯁꯤ ꯀꯩꯁꯨ ꯀꯛꯑꯣꯏꯗ ꯅꯪꯒꯤꯁꯤꯗꯤ
ꯀꯥꯛꯒꯧꯕꯒꯤ ꯃꯑꯣꯡ ꯃꯥꯜꯂꯦꯍꯦ ꯅꯪꯒꯤꯁꯤꯗꯤ ꯗꯤꯂꯦꯠ
ꯋꯥꯒꯅꯨ ꯎ ꯑꯩꯅ ꯀꯔꯤꯁꯨ ꯀꯛꯄꯤꯔꯣꯏ ꯑꯗꯨꯝ ꯊꯝꯒꯅꯤ ꯑꯗꯨ
ꯀ ꯇꯨꯡ
ꯑꯦ ꯏꯁꯩ ꯁꯛꯄ ꯌꯥꯗꯦ
ꯏꯁꯩ ꯁꯛꯅꯤꯡꯉꯛꯄ ꯋꯥꯥꯅꯤꯗ
ꯑꯩꯁꯨ ꯉꯁꯥꯏ ꯁꯣꯏꯔꯒ ꯏꯁꯩ ꯁꯛꯄꯅꯤꯅꯦ ꯉꯥꯡꯉꯒ ꯂꯩꯕꯅꯦ ꯑꯗꯨꯒ ꯏꯁꯩ ꯁꯛꯄ ꯌꯥꯗꯦ ꯇꯧꯔ ꯂꯩ ꯑꯩꯉꯣꯟꯗꯁꯨ
ꯀꯔꯥꯟ ꯇꯥꯕ ꯅꯨꯄꯥꯁꯤꯁꯨ ꯒ꯭ꯔꯨꯞꯇ ꯑꯃꯨꯛ ꯇꯥꯏꯄꯤꯡ ꯂꯩꯥꯏꯅꯤ ꯏꯃꯥꯟꯅꯕꯁꯦ
ꯀꯅꯥꯔ ꯑꯣ
ꯃꯌꯥꯝ ꯑꯣꯕꯔ ꯍꯥꯏꯕ ꯋꯥꯍꯩ ꯁꯤꯖꯤꯟꯅꯁꯦ ꯋꯥꯔꯤ ꯁꯥꯟꯅꯕꯗ
ꯎꯝ
ꯆꯩ ꯅꯥꯢꯌꯦ ꯅꯥꯒꯒꯅꯨ ꯁꯤ ꯑꯉꯥꯡꯁꯦ
ꯅꯪꯒꯤ ꯅꯃꯥꯟꯅꯕꯔꯣ
ꯍꯣꯏ
ꯎꯝ
ꯃꯥꯁꯨ ꯌꯥꯕ ꯅꯨꯄꯥ ꯃꯥꯁꯨ ꯌꯥꯝ ꯌꯥꯕꯅꯤꯍꯩ ꯅꯨꯄꯤꯅ ꯀꯧꯔꯗꯤ ꯃꯥꯁꯨ ꯀꯣꯜꯀꯇꯥ ꯀꯦꯂ ꯐꯥꯎ ꯌꯥꯎꯕꯅꯤꯍꯦ
ꯑꯁ ꯅꯨꯄꯤꯅ ꯀꯧꯕ ꯍꯥꯏꯗꯤ ꯃꯥꯒꯤ ꯀꯣꯏꯅꯕ
ꯃꯥꯒꯤ ꯋꯥꯔꯤ ꯑꯃꯗꯤ ꯂꯤꯒꯦꯕꯥꯒꯣ
ꯎꯝ ꯅꯤꯕꯤꯌꯣ
ꯃꯥꯗꯤ ꯍꯣꯁꯇꯦꯜꯗ ꯂꯩꯕꯅꯦꯕꯀꯣ ꯍꯧꯖꯤꯛ ꯐꯅꯤꯄꯣꯏꯗꯨꯁꯨ ꯍꯣꯁꯇꯦꯜꯗ ꯂꯩꯌꯦꯕ ꯑꯦꯝ ꯌꯨꯒꯤ ꯗ ꯑꯣꯐꯔ ꯂꯩ ꯑꯦ ꯑꯈꯣꯏ ꯂꯣꯏ ꯀꯩ ꯑꯩꯗꯤ ꯑꯩꯕꯨꯗꯤ ꯂꯩꯇꯦ ꯑꯗꯨꯕꯨ ꯑꯩꯗꯤ ꯍꯣꯁꯇꯦꯜꯗ ꯑꯗꯨꯝ ꯀꯣꯏꯔꯛꯑꯦꯕꯀꯣ ꯀꯣꯏꯔꯑꯒ ꯃꯥꯁꯦ ꯍꯧꯖꯤꯛ ꯀꯤ ꯅꯨꯄꯥꯗꯨ ꯇꯦꯛꯁ ꯊꯥꯕ ꯅꯨꯄꯥꯗꯨ ꯒ꯭ꯔꯨꯞꯇ ꯑꯗ ꯑꯈꯣꯏꯅ ꯀꯧꯔꯁꯨ ꯃꯥꯁꯤ ꯁꯨꯡꯂꯥꯛ ꯂꯥꯛ ꯌꯦꯕ ꯊꯕꯛ ꯆꯤꯜꯂꯦ ꯊꯕꯛ ꯂꯩꯌꯦꯅ ꯑꯗꯨꯝ ꯍꯥꯏꯌꯦ ꯃꯥꯜꯂꯤꯀꯣ ꯑꯗꯨꯒ ꯄꯥꯔꯁꯅꯦꯜ ꯏꯁꯄꯦꯁ ꯌꯥꯝ ꯊꯤꯕ ꯃꯥꯁꯤ ꯄ꯭ꯔꯥꯏꯚꯦꯠ ꯏꯁꯄꯦꯁ ꯌꯥꯝ ꯊꯤꯌꯦꯕ ꯑꯗꯨꯒ
ꯎꯝ
ꯑꯗꯒꯤ ꯐꯔꯦ ꯐꯔꯦ ꯍꯥꯏꯔꯒ ꯃꯥꯁꯤ ꯅꯨꯃꯤꯠ ꯑꯅꯤ ꯑꯍꯨꯝ ꯃꯔꯤꯁꯦ ꯃꯁꯛ ꯎꯗ꯭ꯔꯕ ꯑꯗꯒꯤ ꯑꯦ ꯅꯨꯄꯥꯁꯦ ꯃꯁꯛꯁꯨꯨ ꯁꯨꯎ ꯎꯗꯦ ꯀꯥꯏ ꯂꯩꯒꯦ ꯑꯩꯅꯥ ꯐꯔꯣꯟ ꯇꯧꯕ ꯀꯥꯟꯗ ꯀꯦꯔꯦꯂꯥ ꯌꯧꯔꯝꯕ ꯋꯥꯅꯤꯗꯥ ꯗꯨꯒꯥ ꯀꯔꯤ ꯃꯔꯝꯒꯤ ꯌꯧꯕ꯭ꯔꯥ ꯍꯥꯏꯔꯥ ꯃꯥꯒꯤꯅ ꯃꯥꯒꯤ ꯅꯨꯄꯤꯅ ꯀꯧꯕꯤ ꯆꯠꯄꯥꯥꯅꯦꯍꯦ
ꯌꯥꯎꯅ ꯇꯧꯕ ꯌꯥ ꯇꯧꯕ ꯉꯝꯕ ꯃꯤꯅꯤꯅꯦ ꯑꯗꯨ ꯅꯨꯄꯥꯗꯣ ꯃꯔꯛ ꯃꯔꯛꯇ ꯅꯨꯄꯥ ꯌꯥꯝ ꯊꯣꯛ ꯅꯨꯄꯥ ꯌꯥꯝ ꯌꯥꯝ ꯂꯧꯕꯅꯤꯅꯦ ꯁꯤ ꯅꯨꯄꯥꯁꯦ
ꯃꯤ ꯃꯠ ꯃꯥꯏ ꯅꯨꯡꯁꯤꯅꯕ ꯅꯨꯄꯤꯗꯨ ꯅꯨꯡꯁꯤꯕꯒꯤ ꯆꯠꯄꯅꯤꯅꯦ
ꯇꯨꯅꯦ ꯀꯦꯔꯦꯂꯥ ꯐꯥꯎ ꯃꯅꯤꯄꯨꯔ ꯊꯥꯗꯣꯛꯑꯒ ꯀꯦꯔꯦꯂꯥ ꯆꯪꯕꯥ ꯌꯥꯢ
ꯑꯗꯨꯅꯦ ꯅꯪꯁꯨ ꯂꯥꯛꯑꯣꯏꯗ꯭ꯔꯣ ꯑꯦꯁ ꯁꯤꯜꯂꯣꯡ ꯊꯥꯗꯣꯛꯑꯒ ꯏꯝꯐꯥꯜ
ꯅꯪꯅ ꯂꯥꯛꯑꯣꯍꯥꯏꯗꯤ ꯂꯥꯛꯀꯅꯤ ꯅꯪꯗꯤ ꯍꯧꯖꯤꯛ
ꯑꯦ ꯑ ꯅꯪ ꯍꯥꯟꯅ ꯅꯪ ꯍꯥꯟꯅ ꯑꯦꯛꯖꯥꯝ ꯊꯥꯎꯑꯣ ꯑꯗꯨꯒ ꯂꯥꯛꯑꯣ
ꯃꯤꯒꯤ ꯅꯨꯄꯤꯒ ꯃꯥꯟꯅꯗꯦꯗ ꯅꯪꯁꯦ
ꯅꯪꯒꯤ ꯑꯦꯛꯖꯥꯝꯗꯣ ꯐꯖꯅ ꯊꯥꯔꯒ ꯂꯥꯛꯑꯣ
ꯃꯤꯒꯤ ꯅꯨꯄꯤꯒ ꯃꯥꯟꯅꯗꯦꯌꯦ ꯅꯪꯁꯦ ꯃꯤ ꯅꯨꯄꯤꯗꯤ ꯌꯥꯝ ꯐꯩ ꯋꯥꯔꯤ ꯁꯥꯕ ꯌꯥꯝ ꯅꯨꯡꯉꯥꯏ
ꯑꯦꯁ ꯑꯩꯁꯨ ꯌꯥꯝ ꯐꯕꯅꯦꯍꯦ
ꯑꯥ
ꯑꯩꯁꯨ ꯌꯥꯝ ꯐꯕ ꯅꯨꯄꯤꯅꯦ ꯀꯥꯏꯅꯥꯀꯣ ꯏꯊꯟꯗ ꯊꯥꯒꯠꯂꯦ ꯅꯪꯗꯤ ꯅꯪ ꯑꯩꯗꯤ ꯅꯪꯒꯤꯗꯕꯛ ꯈꯟꯕꯤꯕꯅꯤꯗꯅ ꯅꯪ ꯍꯧꯖꯤꯛ ꯑꯦꯛꯖꯥꯝ ꯊꯥ ꯊꯥꯅꯤ ꯂꯩꯔꯤꯛ ꯄꯥꯔꯤꯕꯅꯦ ꯑꯩꯅ ꯀꯧꯔꯒ ꯅꯪꯒꯤ ꯃꯥꯏꯟꯗ ꯂꯣꯏꯅ ꯁꯣꯏꯍꯜꯂꯅꯤꯅꯦ
ꯆꯨꯝꯃꯦ ꯆꯨꯝꯃꯦ ꯅꯪ ꯉꯟꯊꯥ ꯍꯥꯏꯕꯗꯣ
ꯎꯝ ꯑꯗꯨ ꯌꯥꯔꯣꯏꯅꯦ ꯅꯣꯏ ꯑꯦꯛꯖꯥꯝꯗꯣ ꯊꯥꯕ ꯂꯣꯏꯔ ꯉꯥ ꯌꯥꯏꯅ
ꯌꯥꯏꯌꯦ ꯌꯥꯏꯌꯦ
ꯑꯗꯨꯅꯦ ꯈꯣꯏꯗꯤ ꯈꯟꯕꯤꯕꯅꯦ ꯃꯤꯒꯤꯗꯃꯛ ꯌꯥꯝꯅ
ꯊꯥꯝꯐꯩꯌꯦꯀꯣ
ꯎꯝ
ꯑꯩꯒꯨꯝꯕ ꯅꯨꯄꯤꯁꯦ ꯊꯥꯛ ꯌꯥꯝ ꯇꯥꯡꯕ ꯅꯨꯄꯤꯅꯤ ꯀꯣ
ꯇꯥꯡꯕꯅꯦ ꯅꯪꯒꯤꯗꯃꯛ ꯂꯥꯛꯄꯅꯦ ꯁꯦꯁ
ꯑꯩꯒꯤꯗꯃꯛ ꯑꯣꯏꯕ ꯖꯥꯠꯔꯥ ꯑꯩ ꯈꯔ ꯄ꯭ꯔꯦꯌꯔ ꯄ꯭ꯔꯦꯌꯔ ꯇꯧꯔ ꯃꯪꯗ ꯌꯦꯡꯕ ꯇꯥꯔꯦ
ꯎꯝ ꯌꯦꯡꯉꯣ ꯌꯦꯡꯉꯣ ꯑꯩ ꯊꯣꯛꯂꯛꯀꯅꯤ
ꯑꯩꯒꯤ ꯅꯨꯄꯤꯁꯤ ꯀꯅꯥ ꯑꯣꯏꯒꯗꯧꯕ꯭ꯔꯥ ꯍꯥꯏꯅ ꯑꯩ ꯄꯔꯦꯌꯔ ꯇꯧꯔꯥ ꯌꯦꯡ
ꯌꯦꯡꯉꯨꯀꯣ ꯑꯩ ꯑꯗꯨꯝ ꯊꯣꯛꯂꯛꯄꯅꯦ ꯑꯩꯒꯤ ꯏꯃꯥꯏ ꯅꯣꯏ ꯍꯥꯏꯕꯗꯣ ꯑꯩꯒꯤ ꯆꯤꯛ ꯅꯣꯏ ꯍꯥꯏꯕꯗꯣ ꯈꯖꯥꯏ ꯅꯣꯏ ꯍꯥꯏꯕꯗꯣ ꯑꯗꯨꯝ ꯎꯔꯅꯤ ꯅꯪ ꯅꯃꯤꯠꯇ
ꯎꯝ ꯗꯨꯅꯤ ꯅꯪꯒꯤ ꯍꯧꯖꯤꯛ ꯐꯣꯇꯣ ꯑꯃ ꯐꯣꯇꯣ ꯑꯃ ꯂꯩꯅ ꯅꯪ ꯅꯪꯒꯤ ꯐꯣꯇꯣ ꯑꯃ ꯂꯩꯅ
ꯎꯝ
ꯅꯪꯒꯤ ꯋꯥꯠꯆꯦꯞꯀꯤ ꯀꯔꯤ ꯕꯦꯛꯒ꯭ꯔꯥꯎꯟ ꯐꯣꯇꯣ ꯍꯥꯞꯄ꯭ꯔꯥ ꯑꯗꯣ ꯍꯥꯞꯄ ꯌꯥꯕ꯭ꯔꯥ ꯀꯃꯥꯏ ꯍꯥꯞꯄ꯭ꯔꯥ ꯌꯥꯝ ꯍꯩꯌꯦꯅꯦ ꯅꯣꯏꯁꯦ
ꯌꯥꯏꯌꯦ ꯕꯤꯖꯤꯅꯦꯁ ꯋꯥꯆꯦꯞ ꯑꯣꯏꯕꯅꯦ
ꯑꯣ ꯑꯗꯨꯗꯗꯤ ꯁꯛꯇꯨ ꯅꯪꯒꯤ ꯃꯃꯥꯏꯗꯨ ꯌꯥꯝ ꯅꯣꯏꯅ ꯎꯗꯦꯕꯥ
ꯑꯩ ꯏꯁꯄꯦꯛ ꯍꯥꯞꯄꯒꯤꯅꯦ ꯑꯩ ꯏꯁꯄꯦꯛ ꯍꯥꯞꯄꯗꯤ ꯎꯗꯕꯅꯦ ꯑꯩꯒꯤ ꯃꯥꯏ ꯅꯣꯏꯕꯗꯣ
ꯑꯗꯨ ꯀꯩꯅꯣ ꯑꯗꯨꯗ ꯑꯗꯨꯗ ꯌꯦꯡꯉꯗꯤ ꯅꯪꯒꯤ ꯃꯥꯏꯗꯨ ꯅꯣꯏꯗꯦ ꯆꯞ ꯆꯥꯏ ꯂꯩꯁꯥꯕꯤ ꯌꯥꯝ ꯎꯝ
ꯂꯩꯁꯥꯕꯤ ꯀꯩꯗꯧꯕ
ꯂꯩꯩꯁꯥꯕꯤ ꯌꯥꯝ ꯊꯣꯛꯒꯤ ꯃꯁꯛ ꯌꯥꯝ ꯐꯖꯩ
ꯎꯝ ꯐꯣꯇꯣꯅꯤꯗꯅ
ꯑꯁ ꯐꯣꯇꯣꯅꯤꯗꯅ ꯅꯪꯒꯤꯁꯦ ꯕꯤꯖꯤꯅꯦꯁ ꯑꯦꯀꯥꯎꯟ ꯄꯨꯔꯥ ꯁꯅꯥꯔꯤꯅꯤꯅꯦ ꯑꯩꯈꯣꯏꯉꯣꯟꯗ
ꯀꯔꯤꯒꯤ
ꯕꯤꯖꯤꯅꯦꯁ ꯑꯦꯀꯥꯎꯟꯅꯤꯅꯦ ꯅꯪꯒꯤꯁꯦ ꯋꯥꯠꯆꯦꯞ
ꯃꯥꯅꯦ
ꯃꯗꯨꯗꯤ